ꯕꯤ ꯌꯥꯎꯕꯔ ꯌꯥꯕꯤꯅꯤꯡꯗꯕ ꯌꯥꯎꯕ꯭ꯔ ꯍꯧꯖꯤꯛꯀꯤꯗꯨꯗ
ꯑꯥ ꯁꯥꯔ ꯑꯗꯣ ꯃꯈꯥ ꯆꯠꯊꯖꯔꯛꯄ ꯑꯣꯏꯅ ꯑꯩꯅ ꯁꯥꯔꯗꯒꯤ ꯈꯪꯅꯤꯡꯉꯤꯁꯦ ꯑꯥ ꯑꯩꯈꯣꯏꯒꯤ ꯃꯅꯤꯄꯨꯔꯒꯤ ꯑꯣꯏꯕ ꯁꯤꯁꯇꯦꯝ ꯈꯨꯗꯤꯡꯃꯛꯇꯗꯤ ꯂꯣꯏ ꯁꯣꯏꯔꯦꯀꯣ ꯁꯥꯔ ꯁꯤꯅ ꯍꯦꯟꯅ ꯐꯩ ꯍꯥꯏꯅꯤꯡꯉꯥꯏ ꯂꯩꯇꯦ ꯍꯥꯏꯇꯥꯔꯦꯅꯦ ꯂꯤꯇꯔꯦꯠ ꯑꯗꯨꯒ ꯏꯂꯤꯇꯔꯦꯠ ꯑꯅꯤꯃꯛꯇꯗ ꯂꯣꯏꯅ ꯁꯣꯏꯕ ꯂꯥꯛꯑꯕꯅꯦꯕ ꯂꯥꯏꯔꯤꯛ ꯍꯩꯕꯁꯨ ꯂꯥꯏꯔꯤꯛ ꯍꯩꯇꯕ ꯃꯤ ꯑꯃꯒ ꯆꯞ ꯃꯥꯟꯅꯔꯛꯑꯕ ꯃꯥꯏꯟ ꯁꯦꯠꯁꯦ ꯁꯤꯒꯨꯝꯕ ꯃꯇꯝꯅꯦ ꯑꯗꯣ ꯑꯩꯈꯣꯏꯒꯤ ꯏꯖꯨꯀꯦꯁꯟ ꯁꯤꯁꯇꯦꯝꯁꯤꯗ ꯁꯥꯔꯅ ꯑꯩꯈꯣꯏꯒꯤ ꯏꯖꯨꯀꯦꯁꯟ ꯃꯤꯅꯤꯁ ꯆꯔꯒꯨꯝꯕ ꯑꯣꯏꯔꯝ ꯇꯥꯔꯒꯗꯤ ꯀꯩꯗꯤ ꯍꯥꯟꯅ ꯄꯥꯏꯈꯠꯄꯤꯒꯦꯅ ꯈꯜꯂꯤ ꯁꯥꯔ
ꯑꯗꯨꯃꯛꯀꯤ ꯅꯣꯂꯦꯖꯇꯤ ꯂꯩꯖꯗ꯭ꯔꯦ ꯑꯗꯨ ꯂꯩꯇ꯭ꯔꯒꯁꯨ ꯍꯥꯏꯗꯤ ꯏꯗꯨꯀꯦꯁꯟ ꯃꯤꯅꯤꯁꯇꯔ ꯑꯃ ꯑꯣꯏꯅꯗꯤ ꯏꯁꯥꯕꯨ ꯃꯇꯤ ꯆꯥꯒꯗꯕꯅꯤ ꯏꯁꯥꯃꯛ ꯀꯔꯤꯅꯣ ꯁꯤ ꯏꯁꯗꯤ ꯍꯥꯏꯗꯤ ꯅꯣꯂꯦꯁꯇꯣ ꯂꯩꯒꯗꯕꯅꯤ ꯍꯥꯏ ꯀ꯭ꯋꯥꯂꯤꯐꯥꯏꯗꯨꯣ ꯑꯣꯏꯔꯒ ꯅꯣꯂꯦꯖꯇ ꯂꯩꯒꯗꯕꯅꯦ ꯍꯥꯏꯇꯥꯔꯦ ꯑꯩꯗꯤ ꯍꯣꯏ ꯈꯔꯗꯤ ꯑꯗꯨ ꯋꯥꯠꯂꯦ ꯋꯥꯠꯂꯒꯁꯨ ꯑꯩꯅ ꯀꯩꯅꯒꯣ ꯑꯣꯏꯔꯝ ꯇꯥꯔꯒꯗꯤ ꯑꯥ ꯑꯦꯛꯖꯥꯝ ꯅꯨꯡꯖꯥꯝ ꯇꯧꯕ ꯈꯣꯠꯄꯁꯦ ꯑꯗꯒꯤ ꯑꯩꯈꯣꯏꯒꯤ ꯇꯝꯃꯤꯕ ꯂꯥꯏꯔꯤꯛꯁꯦ ꯂꯥꯏꯔꯤꯛꯁꯦ ꯃꯈꯛ ꯍꯧꯔꯒ ꯌꯥꯝꯕ ꯁꯦꯡꯛꯇꯣꯛꯄ ꯅꯥꯏꯟꯇꯤꯟ ꯅꯥꯏꯟꯇꯤ ꯀꯩꯅꯣꯗ ꯇꯃꯝꯕ ꯂꯥꯛꯗꯣꯥ ꯇꯨ ꯊꯥꯎꯖꯟ ꯇ꯭ꯋꯦꯟꯇꯤ ꯁꯤꯛꯁ ꯌꯥꯧꯔꯁꯨ ꯑꯗꯨꯝ ꯍꯟꯖꯤꯟ ꯍꯟꯖꯤꯟ ꯇꯝꯕ ꯂꯩꯔꯦ ꯍꯥꯏꯗꯤ ꯃꯇꯝꯁꯤꯒ ꯆꯥꯟꯅꯕ ꯍꯥꯏꯇꯥꯔꯦ ꯇꯣꯄꯤꯛꯁꯤꯡꯁꯦ ꯆꯦꯞꯇꯔꯁꯦ ꯃꯇꯝꯁꯤꯒ ꯂꯝꯁꯤꯒ ꯆꯥꯟꯅꯕ ꯈꯣꯆꯤꯟꯗꯅ ꯈꯣꯠꯆꯤꯟꯗꯅ ꯇꯧꯗꯦ ꯍꯥꯟꯅ ꯑꯩ ꯇꯧꯕꯗꯣ ꯇꯧꯔꯦ ꯈꯥ ꯈꯠ ꯁꯤꯟꯠꯇꯣꯛꯄ ꯈꯥꯒꯠ ꯁꯤꯟꯇꯣꯛꯄ ꯅꯠꯇꯅ ꯏꯗꯨꯀꯦꯁꯟ ꯍꯥꯏꯗꯤ ꯑꯩꯈꯣꯏꯒꯤ ꯀ ꯀꯩ ꯍꯥꯏꯇꯥꯔꯦ ꯑꯦꯛꯁꯄ꯭ꯂꯣꯔ ꯇꯧꯕ ꯌꯥꯝ ꯋꯥꯠꯂꯦ ꯍꯥꯏꯇꯥꯔꯦ ꯑꯗꯨꯗꯤꯅꯦ ꯗꯣꯛꯅꯤꯡꯉꯦ ꯍꯥꯏꯗꯤ ꯂꯥꯏꯔꯤꯛꯇ ꯍꯧꯔꯒ ꯁꯤꯟꯗꯣꯛꯅꯤꯡꯉꯦ ꯍꯥꯏꯇꯥꯔꯦ ꯑꯍꯥꯟꯕꯗ ꯑꯍꯥꯟꯕꯗ ꯂꯥꯏꯔꯤꯇꯩ ꯁꯦꯝꯗꯣꯔꯅꯤ ꯑꯗꯨꯒ ꯑꯩꯈꯣꯏꯅ ꯇꯧꯔꯤꯕ ꯂꯥꯏꯔꯤꯛ ꯇꯝꯕꯒꯤ ꯃꯑꯣꯡꯁꯦ ꯀꯔꯝꯕ ꯍꯥꯏꯗꯤ ꯀꯔꯝꯕ ꯃꯦꯊꯠꯇ ꯇꯧꯕ ꯌꯥꯏ ꯁꯝꯅ ꯍꯥꯏꯔꯕꯗ ꯆꯠꯑꯝꯃꯤ ꯆꯩꯅꯥꯔꯣꯝꯗ ꯌꯦꯡꯉꯨꯛ ꯑꯉꯥꯡ ꯄꯤꯛꯏꯉꯥꯏꯗꯨꯗꯒꯤ ꯑꯦꯛꯁꯇ꯭ꯔꯥ ꯑꯦꯛꯇꯤꯚꯤꯇꯤꯁꯦ ꯍꯥꯏꯗꯤ ꯃꯁꯥꯅ ꯇꯧꯖꯕ ꯌꯥꯕ ꯍꯣꯕꯤ ꯑꯣꯏꯅ ꯊꯝꯕ ꯌꯥꯕ ꯑꯃ ꯍꯥꯞꯇꯅ ꯃꯥꯏ ꯃꯥꯏꯅ ꯍꯩꯖꯕ ꯆꯥꯛ ꯊꯣꯡꯕ ꯐꯤ ꯇꯥꯕ ꯍꯥꯏꯗꯤ ꯑꯉꯥꯡ ꯀꯤꯟꯗ ꯒꯥꯔꯗꯦꯟꯗꯒꯤ ꯃꯁꯥ ꯃꯁꯥꯅ ꯊꯥ ꯆꯥꯖꯒꯗꯕ ꯃꯁꯥ ꯃꯁꯥꯅ ꯇꯧꯖꯍꯜꯂꯤ ꯍꯥꯏꯖꯤꯛ ꯑꯗꯨꯅ ꯇꯧꯍꯜꯂꯤꯁꯦ ꯀꯩꯅꯣ ꯍꯥꯏꯔ ꯀꯥꯟꯗ
ꯍꯦꯟꯀꯠꯍꯜꯂꯤꯅꯦ ꯃꯥꯏ ꯅꯣꯂꯦꯖꯇꯣ ꯍꯦꯟꯀꯠꯍꯜꯂꯤꯅꯦꯕ ꯏꯁꯀꯤꯜꯗꯣ ꯍꯦꯟꯀꯠꯂꯅꯤ ꯑꯉꯥꯡ ꯀꯥꯟꯗ ꯑꯗꯨꯃꯥꯏꯅ ꯇꯧꯔꯤꯅꯤꯅ ꯃꯥꯅ ꯍꯣꯕꯤꯗꯣ ꯍꯌꯦꯡ ꯂꯥꯏꯔꯤꯛꯇ ꯃꯤ ꯈꯨꯗꯤꯡꯃꯛ ꯂꯥꯏꯔꯤꯛ ꯍꯩꯕ ꯍꯥꯏꯕꯁꯨ ꯌꯥꯔ ꯅꯠꯇꯦ ꯃꯤꯒꯤꯗꯤꯡꯃ ꯕ꯭ꯔꯦꯟꯁꯦ ꯐꯧꯕ ꯍꯥꯏꯕ ꯌꯥꯕ ꯅꯠꯇꯅꯤꯅ ꯏꯁꯀꯤꯜꯖꯦ ꯃꯥꯏ ꯃꯥꯏ ꯆꯥꯟꯅꯕ ꯇꯣꯉꯥꯟꯅ ꯈꯟꯖꯒꯤꯕ ꯌꯥꯏꯗꯅ ꯑꯗꯨꯃꯥꯏꯅ ꯍꯌꯦꯡꯋꯥꯏ ꯆꯥꯎꯈꯠꯂꯛꯄꯗ ꯃꯥꯒꯤ ꯁꯦꯟꯊꯣꯛ ꯂꯝꯕꯤ ꯑꯣꯏꯔꯣ ꯅꯠꯇ꯭ꯔꯒ ꯃꯥꯒꯤ ꯀꯦꯔꯤꯌꯔ ꯑꯃ ꯇꯧꯕ ꯑꯣꯏꯔꯣ ꯗꯤꯁꯥꯏꯠ ꯇꯧꯕꯗ ꯃꯇꯦꯡ ꯄꯥꯡꯅꯅꯕ ꯑꯗꯨꯃꯥꯏꯅ ꯊꯝꯕꯤꯒꯗꯕꯅꯦꯕ ꯍꯣꯏ ꯍꯧꯖꯤꯛ ꯈꯔ ꯒꯕꯨꯗꯤ ꯍꯧꯔꯛꯑꯦꯀꯣ ꯍꯧꯔꯛꯑꯒꯁꯨ ꯁꯤꯁꯦ ꯑꯉꯥꯡ ꯑꯣꯏꯔꯤꯀꯥꯟꯗꯒꯤ ꯊꯝꯒꯗꯕꯅꯦꯕ ꯁꯤ ꯑꯗꯨꯗꯨꯃ ꯌꯥꯝ ꯁꯦꯝꯇꯣꯛꯅꯤꯡꯉꯦ ꯑꯗꯨ ꯃꯇꯨꯡꯗ ꯃꯊꯪ ꯃꯊꯪ ꯑꯗ ꯂꯥꯛꯆꯔꯅꯤꯅꯦ ꯑꯗꯨꯗꯨꯒ ꯀꯔꯞꯁꯟ ꯑꯁ
ꯂꯣꯏꯔꯦ ꯀꯔꯞꯁꯟꯖꯤꯗꯤ ꯅꯝꯃ ꯑꯗꯨꯃꯥꯏ ꯇꯧꯕ ꯈꯣꯞ ꯄ ꯑꯃꯥꯏ ꯗꯨꯃꯥꯏ ꯇꯧ ꯂꯩꯔꯃꯤꯅ ꯀꯃꯥꯏ ꯇꯧꯅꯤ ꯑꯗꯨꯗꯨꯅ ꯍꯣꯠꯅꯕꯩ ꯆꯥꯡꯗꯨ ꯂꯣꯏ ꯍꯟꯗꯍꯜꯂꯛꯑꯦ ꯑ ꯈꯤꯇꯪ ꯍꯣꯠꯅꯒꯗꯕꯖꯨ ꯁꯤ ꯌꯥꯅꯤ ꯁꯤ ꯌꯥꯅꯤ ꯇꯧꯔ ꯂꯩꯕꯅꯤꯅ ꯍꯣꯠꯅꯗ꯭ꯔꯦ ꯑꯗꯒꯤ ꯑ ꯀꯩꯅꯣ ꯈꯜꯂꯤꯅꯦꯅ ꯇꯧꯔꯦ ꯃꯤ ꯂꯥꯏꯔꯤꯛ ꯀꯟꯅ ꯄꯥꯖꯕ ꯀꯩꯅꯣꯗꯨꯅ ꯑ ꯃꯤꯑꯣꯏꯅ ꯄꯩꯁꯥ ꯁꯤꯠꯇ ꯂꯣꯏ ꯀꯟꯖꯟꯈꯒ꯭ꯔꯕꯅꯤꯅ ꯑ ꯎꯄꯥꯏ ꯂꯩꯇꯦ ꯑꯗꯨꯝ ꯕꯤꯠꯇ ꯍꯟꯖꯟꯂꯦ ꯑꯗꯨꯅ ꯍꯣꯠꯅꯕꯩ ꯆꯥꯡꯖꯤꯖꯨ ꯋꯥꯠꯍꯜꯂꯦ ꯑꯗꯨꯅ ꯑꯗꯨꯗꯨꯅ ꯁꯤꯒꯤ ꯀꯔꯞꯁꯟꯁꯤꯕꯨ ꯀꯔꯞꯁꯟꯁꯤ ꯑ ꯂꯧꯊꯣꯛꯄ ꯃꯦꯝꯗꯤ ꯀꯩ ꯀꯩꯗꯧꯅꯤ
ꯑ ꯏꯗꯨꯀꯦꯁꯟ ꯃꯤꯅꯤꯁꯇꯔꯒꯤ ꯐꯝꯁꯦ ꯑꯃꯨꯛꯇꯪ ꯄꯥꯏꯖ ꯇꯥꯔꯒꯗꯤ ꯁꯥꯔ ꯁꯥꯔꯅ ꯍꯥꯏꯔꯤꯗꯨꯃꯛ ꯍꯥꯏꯕꯗꯤ ꯑꯩꯈꯣꯏꯒꯤ ꯏꯖꯨꯀꯦꯁꯟ ꯁꯤꯁꯇꯦꯝꯁꯦ ꯑꯗꯨꯛꯀꯤ ꯃꯇꯤꯛꯛꯇꯤ ꯁꯣꯏꯔꯦꯀꯣ ꯁꯥꯔ ꯁ꯭ꯀꯨꯜꯗ ꯍꯣꯏ ꯁ꯭ꯀꯨꯜꯒꯤꯖꯤꯕꯨꯗꯤ ꯈꯤꯇꯪ ꯑ ꯍꯥꯏ ꯁ꯭ꯀꯨꯜ ꯂꯦꯚꯦꯜꯕꯧꯒꯤꯗꯤ ꯈꯤꯇꯪ ꯆꯦꯛꯁꯤꯜꯂꯤ ꯑꯗꯨꯒ ꯍꯥꯏꯌꯔ ꯁꯦꯀꯦꯟꯗꯔꯤ ꯑꯗꯨꯝ ꯐ꯭ꯔꯤ ꯊꯥꯕ ꯁ꯭ꯀꯨꯜ ꯂꯩ ꯀꯣꯂꯦꯖ ꯄꯨꯔꯥ ꯐ꯭ꯔꯤ ꯊꯥꯗꯣꯛꯄ ꯁ꯭ꯀꯨꯜ ꯂꯩ ꯑꯗꯨꯕꯨ ꯑꯗꯨꯃꯛꯇꯤ ꯇꯧꯍꯟꯅꯤꯡꯗꯦ ꯍꯥꯏ ꯇꯥꯔꯦꯅꯦ ꯁꯥꯔ ꯁꯤꯒꯨꯝꯕꯁꯤꯗꯒꯤ ꯍꯧꯔꯒ ꯁꯤꯁꯇꯦꯝꯁꯦ ꯏꯖꯨꯀꯦꯁꯟ ꯁꯤꯁꯇꯦꯝꯁꯦ ꯉꯁꯥꯏ ꯁꯥꯔꯅ ꯏꯁ꯭ꯀꯤꯜ ꯒꯨꯝꯕ ꯍꯥꯞꯄꯤꯅꯤꯡꯕ ꯈꯣꯠꯄ ꯑꯗꯨꯁꯨ ꯌꯥꯝ ꯌꯥꯅꯤꯡꯉꯦ ꯁꯥꯔꯁꯤꯁꯨ ꯍꯥꯞ ꯍꯥꯞꯆꯟꯒꯦꯅ ꯈꯜꯂꯤ ꯑꯗꯨꯒ ꯑꯈꯣꯏꯒꯤ ꯑ ꯌꯨꯅꯤꯚꯔꯁꯤꯇꯤꯁꯤꯡꯁꯤꯗ ꯍꯥꯏꯇꯥꯔꯦꯅꯦ ꯑꯣꯖꯥ ꯂꯧꯕ ꯃꯇꯝꯗ ꯐꯥꯎꯗ ꯀꯔꯞꯁꯟ ꯇꯧꯔꯦꯕ ꯃꯁꯥꯒꯤ ꯀ꯭ꯋꯥꯂꯤꯐꯥꯏ ꯑꯣꯏꯔꯒ ꯆꯪꯖꯔꯛꯄ ꯑꯣꯖꯥꯗꯣ ꯑꯩ ꯁꯤꯒꯤ ꯌꯨꯅꯤꯚꯔꯁꯤꯇꯤꯁꯤꯒꯤ ꯑ ꯏꯟꯇꯔꯚ꯭ꯌꯨ ꯐꯝꯒꯦ ꯍꯥꯏꯇꯥꯔꯒꯗꯤ ꯑꯦꯗꯚꯥꯟꯁ ꯑꯣꯏꯅ ꯂꯨꯄꯥ ꯂꯥꯛ ꯑꯗꯨꯛ ꯄꯤꯌꯨ ꯑꯗꯨꯛ ꯄꯤꯌꯨ ꯍꯥꯏꯕꯒꯤ ꯆꯠꯅꯕꯤ ꯑꯃ ꯂꯩꯔꯦ ꯍꯥꯏꯇꯥꯔꯦ ꯁꯥꯔ ꯑꯗꯨꯅ ꯃꯁꯥꯒꯤ ꯀ꯭ꯋꯥꯂꯤꯐꯥꯏ ꯀ꯭ꯋꯥꯂꯤꯐꯥꯏ ꯑꯣꯏꯗꯕꯗꯤꯅ ꯃꯤ ꯑꯃꯗ ꯐꯥꯎꯕꯗ ꯑꯩꯈꯣꯏꯒꯤ ꯁꯔꯀꯥꯔꯒꯤ ꯊꯕꯛꯁꯦꯅ ꯍꯥꯏꯔꯒ ꯍꯟ ꯃꯅꯤꯡ ꯍꯟꯅꯤꯡꯕꯒꯤ ꯆꯥꯟꯁ ꯑꯃ ꯁꯔꯀꯥꯔꯅ ꯄꯤꯕꯤ ꯍꯥꯏꯇꯥꯔꯦ ꯑꯗꯣ ꯀꯔꯞꯁꯟꯁꯦ ꯍꯥꯟꯅ ꯃꯨꯊꯠꯆꯅꯤꯡꯉꯦ ꯑꯗꯨꯒ ꯑ ꯀꯩ ꯍꯥꯏꯅꯤ ꯃꯈꯣꯏꯒꯤ ꯑꯩꯈꯣꯏꯒꯤ ꯍꯧꯖꯤꯛ ꯀꯩꯅꯣꯒꯤ ꯁꯤꯁꯇꯦꯝ ꯂꯩꯗꯅ ꯀꯣꯇꯥ ꯁꯤꯁꯇꯦꯝ ꯂꯩꯗꯅ ꯃꯅꯤꯄꯨꯔꯒꯤ ꯑꯦꯅꯤ ꯊꯕꯛ ꯈꯨꯗꯤꯡꯃꯛꯇ ꯁꯤꯖꯤ ꯑꯝꯇꯪꯒ ꯂꯧꯊꯣꯛꯅꯤꯡꯉꯦ ꯃꯔꯝꯗꯤ ꯀꯩꯒꯤꯅꯣ ꯍꯥꯏꯀꯥꯟꯗ ꯑ ꯃꯅꯤꯄꯨꯔꯁꯦ ꯇꯁ‌ꯦꯡꯕꯒꯤꯗꯤ ꯏꯟꯗꯤꯖꯤꯅꯁ ꯄꯤꯄꯜꯗ ꯄꯤꯒꯗꯕꯅꯦꯕ ꯑꯗꯨꯕꯨ ꯏꯟꯗꯤꯖꯤꯅꯁ ꯅꯠꯇꯕ ꯑꯩꯈꯣꯏ ꯍꯧꯖꯤꯛꯀꯤ ꯀꯨꯀꯤ ꯍꯥꯏꯇꯥꯔꯦꯅꯦ ꯃꯈꯣꯏꯅ ꯃꯌꯥꯝ ꯑꯃ ꯄꯥꯏꯁꯤꯜꯂꯒꯁꯨ ꯂꯩꯔꯦ ꯑꯗꯨꯒ ꯑꯇꯣꯞ ꯑꯇꯣꯞꯄ ꯖꯥꯇꯤ ꯃꯌꯥꯝ ꯑꯃ ꯂꯩꯔꯦ ꯃꯣꯏꯅ ꯄꯥꯏꯁꯜꯂꯒ ꯂꯩꯕꯁꯤꯅ ꯃꯔꯝ ꯑꯣꯏꯔꯒ ꯑꯩꯈꯣꯏ ꯏꯟꯗꯤꯖꯤꯅꯁ ꯑꯣꯏꯖꯕ ꯑꯩꯈꯣꯏꯅ ꯍꯧꯖꯤꯛ ꯏꯖꯨꯀꯦꯁꯟ ꯁꯤꯁꯇꯦꯝꯁꯤꯗꯒꯤ ꯍꯧꯔꯒ ꯑꯇꯣꯞ ꯐꯥꯎꯇ ꯂꯣꯏꯅꯃꯛ ꯐꯦꯜ ꯑꯣꯏꯔꯦꯕ ꯍꯥꯏꯗꯤ ꯉꯁꯥꯏꯒꯤ ꯃꯁꯥꯅ ꯑ ꯁꯤꯛꯁꯇꯤ ꯑꯣꯔ ꯁꯚꯦꯟꯇꯤ ꯑꯩꯠꯇꯤ ꯅꯥꯏꯟꯇꯤ ꯑꯕꯞ ꯇ ꯐꯪꯖꯔꯒ ꯆꯠꯆꯔꯤꯕ ꯁꯥꯇ꯭ꯔꯗꯨꯅ ꯃꯥꯗꯣ ꯑꯦꯁ ꯇꯤ ꯐꯪꯗꯕꯒꯤꯗꯃꯛꯇ ꯍꯨꯟꯗꯣꯛꯄꯤꯔꯝꯃꯒ ꯉꯁꯥꯏꯒꯤ ꯇ꯭ꯋꯦꯟꯇꯤ ꯊꯥꯔꯇꯤ ꯈꯛꯇꯪ ꯐꯪꯕ ꯁꯥꯇ꯭ꯔꯗꯨꯅ ꯑꯦꯁ ꯇꯤꯒꯤ ꯀꯣꯇꯥ ꯍꯥꯡꯕ ꯌꯥꯗꯦꯅ ꯄꯨꯁꯤꯟꯕꯤꯈꯤꯕ꯫ ꯂꯥꯏꯔꯤꯛ ꯍꯩꯕ ꯍꯩꯇꯕ ꯑꯗꯨ ꯇꯣꯛꯈ꯭ꯔꯒ꯫ ꯄꯨꯁꯤꯟꯕꯤꯔꯒ ꯍꯌꯦꯡ ꯃꯥꯅ ꯊꯣꯛꯄ ꯑꯃ ꯍꯦꯛꯇ ꯇꯧꯔꯛꯑꯒ꯫ ꯑ ꯊꯕꯛ ꯆꯪꯕꯗꯁꯨ ꯑꯗꯨꯉꯥꯏꯔꯦ ꯁꯔ ꯃꯣꯏꯅ ꯊꯕꯛꯁꯦ ꯑꯆꯧ ꯑꯆꯧꯕ ꯄꯣꯠꯁꯁꯦ ꯄꯥꯏꯁꯜꯂꯅꯤ ꯑꯗꯨꯒ ꯍꯦꯛꯇ ꯇꯧꯅꯤꯡꯕ ꯃꯑꯣꯡꯗ ꯁꯝꯅ ꯍꯥꯏꯔꯕꯗ ꯑꯩꯈꯣꯏ ꯃꯅꯤꯄꯨꯔ ꯄꯨꯔꯗ ꯍꯧꯖꯤꯛ ꯊꯣꯛꯏꯕ ꯏꯔꯥꯡꯁꯤ꯫ ꯁꯦ ꯍꯥꯏꯇꯥꯔꯦ ꯁꯥꯔ ꯃꯊꯛ ꯊꯣꯡꯕꯗ ꯂꯩꯔꯝꯃꯤꯁꯤꯡꯁꯦ ꯍꯧꯖꯤꯛ꯫ ꯄꯨꯂꯤꯁ ꯗꯤꯄꯥꯔꯠꯃꯦꯟꯒꯤ ꯗꯤꯖꯤꯗꯒꯤ ꯍꯧꯔ ꯗꯤꯖꯤ ꯄꯤꯗꯒꯤ ꯍꯧꯔꯒ꯫ ꯀꯨꯀꯤ ꯃꯆꯥ ꯉꯥꯛꯇ ꯂꯩꯔꯝꯕꯅꯤꯅ ꯑꯩꯈꯣꯏꯅ ꯎꯄꯥꯏ ꯂꯩꯔꯛꯇꯕꯅꯦꯕ ꯁꯥꯔ꯫ ꯑꯗꯨꯅ ꯀꯣꯇꯥꯒꯤ ꯁꯤꯁꯇꯦꯝꯁꯤꯃꯗꯤ ꯂꯧꯊꯣꯛꯅꯤꯡꯉꯦ ꯑꯗꯨꯒ ꯒ ꯀꯔꯞꯁꯟꯁꯨ꯫ ꯂꯧꯊꯣꯛꯅꯤꯡꯉꯦ ꯑꯗꯨꯒ ꯁꯨꯃꯥꯏꯅ ꯏꯖꯨꯀꯦꯁꯟ ꯃꯤꯅꯤꯁ ꯑ ꯏꯌꯦꯡꯗꯤ ꯌꯦꯡꯁꯤꯟꯕꯤꯗꯕ ꯍꯥꯏꯇꯥꯔꯦ꯫ ꯀ꯭ꯂꯥꯁ ꯏꯂꯚꯦꯟ ꯑ ꯁꯣꯔꯤ ꯀ꯭ꯂꯥꯁ ꯇꯨꯋꯦꯜꯐꯀꯤ ꯑꯦꯛꯖꯥꯝ ꯍꯥꯏꯗꯣꯛꯄ ꯅꯨꯃꯤꯠꯇꯨꯗꯪ꯫ ꯈꯠꯇꯪ ꯐꯝꯃꯒ ꯑꯦꯛꯖꯥꯝ ꯍꯥꯏꯗꯣꯛꯄ ꯌꯥꯎꯕ ꯀꯨꯝꯕꯗ ꯑꯣꯏꯅ ꯆꯠꯊꯔꯦ ꯍꯥꯏꯇꯥꯔꯦ ꯁꯥꯔ ꯑꯗꯨꯅ ꯁ꯭ꯀꯨꯜꯗ ꯀꯣꯂꯦꯖ ꯈꯔꯁꯨ ꯏꯟꯁꯄꯦꯛꯁꯟ ꯆꯠꯄꯤꯔꯒ ꯀꯔꯝꯕ ꯃꯑꯣꯡꯗ ꯑꯣꯖꯥꯅ ꯁꯥꯇ꯭ꯔ ꯂꯣꯏꯅꯔꯤ ꯑꯗꯒꯤ ꯀꯔꯝ ꯀꯔꯝꯕ ꯃꯑꯣꯡꯗ꯫ ꯑꯦꯛꯖꯥꯝ ꯊꯥꯔꯤ ꯍꯥꯏꯕꯅ ꯆꯤꯡꯕꯁꯤꯡꯗꯣ ꯑꯃꯨꯛꯇꯪ ꯁꯦꯝꯗꯣꯛꯆꯅꯤꯡꯉꯤ꯫ ꯍꯜꯂꯣ꯫
ꯁꯥꯔ ꯉꯁꯤꯖꯦ ꯀꯩ ꯃꯊꯦꯜ ꯆꯥꯕꯤꯔꯒꯦ꯫
ꯍꯥ ꯉꯔꯥꯡ
ꯉꯁꯤꯁꯤ ꯑꯣ ꯃꯍꯥꯎ ꯀꯃꯥꯏꯟ ꯇꯧꯕꯤꯒꯦ ꯁꯔ
ꯍꯥꯎ ꯍꯥꯎ ꯍꯥꯎ ꯍꯥꯎ ꯅ ꯆꯥꯖꯔꯦ ꯁꯔ
ꯇꯥꯛꯄꯤꯌꯨ ꯁꯔ ꯍꯛꯆꯥꯡ ꯐꯍꯟꯕꯤꯌꯨ
ꯑ ꯁꯔ ꯍꯥꯏꯗꯕꯤꯗ ꯑꯩ ꯃꯤꯡ ꯀꯧꯔꯛꯑꯣ ꯑꯩ ꯃꯤꯡ ꯁꯨꯕꯀꯥꯟꯇꯥ‌ ꯀꯧꯏ ꯁꯨꯕ ꯀꯧꯒꯦꯔꯥ
ꯈꯤꯇꯪ ꯔꯦꯁꯄꯦꯛ ꯑꯃꯒ ꯂꯣꯏꯅꯅ ꯋꯥꯔꯤ ꯁꯥꯖꯕꯅꯤꯅ ꯍꯦꯛꯇ ꯁꯔꯒꯨꯝꯕꯖꯦ ꯍꯦꯛꯇ ꯍꯥꯞꯅꯤꯡꯉꯛꯄ ꯋꯥꯔꯧꯕꯤꯕ ꯌꯥꯗꯦ
ꯁꯔ ꯁꯣꯝꯒꯤ ꯃꯤꯡꯗꯣ ꯕꯦꯝꯕꯦꯝ ꯍꯥꯏꯕ ꯅꯠꯇ꯭ꯔꯣ
ꯑꯧ ꯃꯥꯅꯤ ꯁꯔ
ꯎꯝ ꯌꯥꯅꯦ ꯑꯗꯨꯝ
ꯑꯗꯣ ꯑ ꯁꯨꯕꯀꯥꯟꯇꯥꯒꯤ ꯐ꯭ꯔꯦꯟ ꯁꯔꯀꯜꯁꯦ ꯀꯃꯥꯏ ꯀꯃꯥꯏ ꯇꯧꯕꯤꯒꯦ
ꯑꯩꯒꯤ ꯐ꯭ꯔꯦꯟ ꯁꯔꯀꯜꯖꯦ ꯑꯩ ꯐ꯭ꯔꯦꯟ ꯁꯔꯀꯜꯖꯦ ꯌꯥꯝ ꯐꯩꯗ ꯌꯥꯝ ꯅꯨꯡꯉꯥꯏꯌꯦ ꯅꯨꯡꯁꯤ ꯑꯅꯝꯕꯅ ꯍꯨꯖꯤꯛꯀꯥꯟꯗꯤ ꯑꯅꯧꯕ ꯐ꯭ꯔꯦꯟꯗꯤ ꯌꯥꯝ ꯀꯟꯅ ꯂꯣꯏꯅ ꯅꯗ꯭ꯔꯦ ꯍꯥꯏꯇꯥꯔꯦ ꯅꯧꯅ ꯐ꯭ꯔꯦꯟꯁꯤꯞ ꯊꯝꯕꯖꯦ ꯋꯥ ꯀꯂꯤꯛꯅ ꯋꯥ ꯀꯂꯤꯛ ꯑꯣꯏꯒ꯭ꯔꯦꯀꯣ ꯈꯔ ꯑꯩ ꯐ꯭ꯔꯦꯟ ꯁꯔꯀꯜꯖꯦ ꯑꯅꯝꯕꯅ ꯆꯍꯤ ꯇꯔꯦꯠ ꯆꯍꯤ ꯃꯉꯥ ꯁꯨꯔꯕ ꯆꯍꯤ ꯇꯔꯦꯠ ꯁꯨꯕ ꯆꯍꯤ ꯅꯤꯄꯥꯟ ꯁꯨꯔꯕ ꯉꯥꯛꯇꯅꯦꯕ ꯑ ꯑꯩ ꯐ꯭ꯔꯦꯟ ꯁꯔꯀꯥꯜꯖꯦ ꯌꯥꯝ ꯐꯩꯗ ꯌꯥꯝ ꯅꯨꯡꯁꯤꯗ ꯑꯩꯅ ꯑꯋꯥꯕ ꯇꯥꯔꯦ ꯃꯣꯏꯅ ꯃꯇꯦꯡ ꯑꯗꯨꯝ ꯄꯥꯡꯉꯦ
ꯑꯋꯥꯕ ꯇꯧꯅꯔꯥꯀꯥꯟꯗ ꯃꯇꯦꯡ
ꯅꯨꯡꯉꯥꯏꯖꯩ ꯁꯔ ꯑꯗꯨꯝ ꯍꯌꯦꯡ ꯇꯨꯡ ꯐꯥꯎꯕꯗ ꯑꯗꯨꯒꯨꯝꯕ ꯐ꯭ꯔꯦꯟ ꯁꯔꯀꯜꯗꯣ ꯇꯠꯅꯗꯕꯤꯗ ꯀꯥꯏꯅꯗꯕꯤꯗ ꯍꯥꯏꯇꯥꯔꯦ
ꯇꯨꯡ ꯀꯣꯏꯅ ꯑꯗꯨꯝ ꯃꯈꯥ ꯆꯠꯊꯕ ꯉꯝꯕ ꯑꯣꯏꯕꯤꯌꯨ
ꯎꯝ ꯑꯗꯨꯝꯕꯗ ꯈꯥꯛꯁ ꯆꯠꯆꯕ ꯍꯥꯏꯗꯤ ꯑꯁ ꯀꯩꯒꯨꯝꯕ ꯑ ꯍꯌꯦꯡ ꯋꯥꯏ ꯑꯩꯖꯦ ꯂꯨꯍꯣꯡꯉ ꯃꯇꯨꯡꯗꯒ ꯑꯁ ꯑ ꯅꯃꯥꯟꯅꯕ ꯎꯟꯅꯕ ꯌꯥꯔꯣꯏꯒ ꯇꯧꯔꯛꯑꯕ ꯀꯥꯡꯒꯨ ꯍꯥꯏꯗꯤ ꯂꯩꯗꯅ ꯃꯧꯒꯨꯝꯕ ꯂꯩꯗꯅ ꯑꯗꯨꯃꯥꯏꯅ ꯇꯧꯔꯛꯑꯗꯤ ꯃꯊꯥ ꯁꯥꯅꯤꯍꯦ
ꯑꯗꯨ ꯁꯔ ꯃꯤ ꯑꯃꯒ ꯃꯤ ꯑꯃꯒꯖꯦ ꯃꯥꯟꯅꯕꯝꯗꯤ ꯊꯣꯛꯇꯦ ꯑꯗꯣ ꯇꯤꯟꯅꯔꯤꯕ ꯃꯥꯒꯤ ꯃꯔꯨꯞ ꯑꯗꯨꯒ ꯑꯗꯨꯒꯨꯝꯕꯗ ꯌꯦꯡꯉꯒ ꯍꯥꯏꯒꯗꯕ ꯃꯉꯥꯏꯔꯦ ꯍꯥꯏꯗꯤ ꯑ ꯍꯣꯏ ꯅꯨꯄꯤ ꯈꯨꯗꯤꯡꯃꯛꯇ ꯑꯗꯨꯃꯥꯏꯟ ꯇꯧꯅꯤ ꯍꯥꯏꯕꯗꯤ ꯂꯩꯇꯦ ꯀꯣ ꯑꯗꯨꯒ ꯑꯌꯥꯝꯕꯅ ꯅꯨꯄꯥꯁꯤꯡ ꯅꯨꯄꯤꯁꯤꯡꯗꯤ ꯌꯨꯝ ꯄꯥꯜꯂꯒ ꯑꯗꯨꯒꯨꯝꯕꯗꯣ ꯐꯪꯒꯤꯗꯕꯅ ꯑꯌꯥꯝꯕꯅꯦ ꯑꯗꯣ ꯃꯥꯒꯤ ꯅꯨꯄꯥꯅ ꯑꯗꯒꯤ ꯑ ꯃꯃꯥꯟꯅꯕ ꯄꯨꯟꯕ ꯈꯣꯠꯄꯗ ꯑꯗꯨꯒꯨꯝꯕ ꯌꯥꯝꯅ ꯊꯤꯡꯕ ꯊꯤꯡꯉꯤꯗꯨꯒꯤ ꯃꯔꯝꯗꯣ ꯍꯥꯟꯅ ꯊꯤꯗꯣꯛꯄꯤꯕ ꯇꯥꯔꯦ ꯁꯔꯅ ꯑꯩꯅ ꯁꯤꯒꯤ ꯏꯃꯥꯟꯅꯕꯁꯦ ꯄꯨꯟꯕ ꯃꯇꯝꯗ ꯑꯩꯒꯤ ꯑ ꯂꯣꯏꯅꯕꯤꯅ ꯌꯥꯅꯤꯡꯗ꯭ꯔꯤꯁꯦ ꯀꯩ ꯃꯔꯝꯒꯤꯅꯣ ꯃꯔꯝ ꯑꯃꯗꯤ ꯂꯩꯐꯝ ꯊꯣꯛ ꯀꯗ꯭ꯔꯥ ꯍꯥꯏꯅ ꯈꯜꯂꯦ ꯑꯗꯨꯒꯨꯝꯕꯗꯣ ꯍꯥꯟꯅ ꯊꯤꯗꯣꯛꯄꯤꯕ ꯇꯥꯔꯦ
ꯎꯝ
ꯋꯥꯔꯤꯁꯨ ꯌꯥꯝ ꯅꯨꯡꯉꯥꯏ ꯁꯥꯔ ꯑꯗꯨꯗꯣ ꯑꯃꯨꯛꯇꯪꯒ ꯊꯝꯖꯒꯦ
ꯑꯥꯎ ꯐꯅꯤ